ꯇꯥꯔꯕꯣ
ꯇꯥꯔꯦ ꯇꯥꯔꯦ
ꯅꯪ ꯂꯣꯛꯁꯨ ꯈꯨꯏ ꯆꯥꯖꯨ ꯆꯥꯏ
ꯎꯝ ꯆꯥꯛꯁꯨ ꯂꯥꯝꯃꯦ ꯄꯨꯖꯥ ꯃꯣꯔ ꯃꯦꯞꯄꯗꯣ ꯑꯗꯨꯝ ꯊꯅꯝꯃꯨꯀꯣ
ꯎꯝ ꯎꯝ ꯎꯝ
ꯃꯣꯔꯝ ꯃꯦꯞꯄꯁꯤꯒ ꯆꯥꯏ ꯃꯤꯃꯤ ꯂꯩꯔꯨꯁꯤꯔꯥ ꯈꯪꯗꯦ
ꯂꯪꯋꯥꯖꯥ
ꯍꯣꯏ
ꯂꯨꯖꯥꯅꯤꯡꯉꯕ ꯍꯥꯏꯁꯦ
ꯍꯣꯏ ꯃꯣꯔꯣꯛ ꯃꯦꯠꯄꯗꯨꯅ ꯂꯣꯏꯁꯤꯜꯂꯒ ꯆꯥꯒꯦ ꯇꯧꯕꯅꯤꯗ
ꯎꯝ ꯑꯗꯨꯖꯥꯏꯗꯤ ꯑꯩꯗꯤ ꯑꯃ ꯍꯋꯥꯏ ꯃꯪꯒꯟ ꯑꯇꯥꯎꯕꯗꯣ ꯀꯨꯄꯤ ꯁꯣꯏꯖꯜꯂꯒ ꯆꯥꯕꯤꯗꯣ ꯑꯗꯨꯃꯥꯏꯅ ꯆꯥꯅ
ꯍꯥꯎꯕꯅꯦ ꯑꯗꯨꯁꯨ
ꯎꯝ ꯑꯗꯨꯝꯕꯗꯣ ꯉꯍꯥꯎꯋꯥꯏꯗꯤꯥꯗꯤ ꯆꯥꯈꯤꯗ꯭ꯔꯦꯗꯤ
ꯎꯝ ꯑꯩꯀꯣꯁꯦ ꯎ ꯀꯩ ꯍꯥꯏꯅꯤ ꯄꯣ ꯑꯃ ꯂꯩꯔꯦ ꯍꯥꯏꯕ ꯑꯩ ꯀꯗꯥꯏꯗꯒꯤ ꯌꯥꯁꯟꯈꯤꯕꯩꯅꯣ ꯈꯪꯗ꯭ꯔꯦꯕ ꯎꯅꯤꯡꯁꯨꯨꯅ ꯇꯦꯕ
ꯑꯁ ꯅꯪ ꯀꯜꯗꯦ ꯍꯦꯒ ꯏꯔ
ꯑꯩꯅ ꯁꯨꯃꯥꯏ ꯅꯥꯏꯌꯦꯅ ꯈꯪꯗꯦ ꯅꯥꯏꯌꯦꯅ ꯄꯥꯏꯔꯨꯕꯅꯦꯕ ꯑꯗꯨꯒ ꯇꯪꯉꯒ ꯂꯩ ꯂꯩꯔꯝꯃꯦꯕ
ꯎꯝ ꯂꯨꯈꯝꯗꯔꯣ
ꯑꯗꯨ ꯈꯝꯗ ꯅꯠꯇꯦ ꯀꯩ ꯍꯥꯏꯅꯤ ꯂꯨꯃꯥꯡ ꯍꯥꯏꯒꯗ꯭ꯔꯣ ꯁꯤ ꯃꯃꯥꯡꯁꯦ ꯁꯥꯏ ꯁꯥꯏ ꯇꯥꯐꯝꯁꯦ ꯃꯃꯥꯡ ꯆꯞ ꯆꯥꯅ ꯑꯁꯤꯗ
ꯎ ꯅꯪ ꯑ ꯀꯥꯏ ꯁꯨꯖꯜꯂꯨꯔꯦ ꯀꯔꯤ ꯄꯦꯟꯗꯕ ꯂꯩꯕꯩ ꯍ ꯍ ꯅ ꯃꯪꯗꯒꯁꯨ ꯍꯨꯒ꯭ꯔ ꯆꯂ
ꯈꯪꯗꯦ ꯀꯩꯗꯧꯔꯕꯅꯣ ꯈꯪꯗꯦ
ꯃꯪꯗꯒ ꯐꯣꯟ ꯑꯃꯝ ꯄꯥꯏꯔ ꯇꯧꯔꯀꯥꯟ ꯁꯨꯗꯟ ꯈ ꯆꯠꯜꯂꯝꯃꯤ
ꯎꯝ ꯅꯪꯅ ꯄꯥꯝꯃꯦ ꯍꯥꯏꯕꯗꯣ ꯂꯧꯔ ꯂꯥꯛꯑꯣ ꯁꯤꯗ ꯂꯩꯔꯦ ꯐꯤ ꯁꯥꯕꯩꯗꯣ
ꯑꯧ ꯍꯣꯢ ꯑꯩ ꯍꯣꯔꯦꯟ ꯅꯨꯡꯗꯤꯟ ꯂꯥꯛꯀꯦ ꯅꯨꯡꯗꯥꯡꯋꯥꯢꯔꯝ
ꯂꯧꯕ ꯂꯥꯛꯑꯣ ꯂꯧꯕ ꯂꯥꯛꯑꯣ ꯑꯩꯒꯤ ꯀꯣꯟꯁꯤꯖꯨ ꯁꯥꯗꯕꯗꯒꯤ ꯎꯝ ꯇꯤꯜꯂꯥꯏꯈꯨꯝꯕꯤ ꯆꯨꯔꯅꯤ ꯁꯤ ꯁꯣꯢꯗ
ꯑꯩꯖꯨ ꯁꯨꯗꯣꯏꯅꯦ ꯍꯧꯖꯤꯛ
ꯂꯣꯏꯅ ꯃꯤꯔꯥꯡ ꯀꯥꯁꯜꯂꯒ ꯂꯩꯔꯦ
ꯍꯦꯛꯇ ꯑꯃꯨꯛ ꯀꯟꯅꯗꯣꯏꯅꯤ ꯑꯁꯤ ꯀꯟꯊꯔꯅꯤꯀꯣ ꯅꯣꯡꯃ ꯑꯃ ꯆꯪꯅ ꯂꯩ ꯁꯦꯡꯗꯣꯛꯑꯅꯤꯀꯣ ꯑꯗꯨꯒ ꯑꯃꯨꯛ ꯅꯣꯡꯃꯗꯨꯃ ꯉꯥꯏꯍꯥꯛꯇꯪ ꯁꯥꯔꯝꯃꯅꯤ ꯑꯗꯩꯗꯤ ꯑꯃꯨꯛ ꯍꯞꯇꯥ ꯑꯃꯨ ꯍꯦꯟꯅ ꯑꯃꯨꯛ ꯀꯨꯟꯒꯔꯅꯤ ꯁꯨꯡꯁꯥ ꯁꯥꯔꯔꯣꯢ ꯁꯨꯡꯀꯥ ꯀꯥꯔꯔꯣꯢ ꯑꯗꯩ ꯑꯃꯨꯃꯨꯛ ꯃꯣꯠꯂꯦ ꯃꯣꯠꯂꯦ ꯑꯃꯨꯛ ꯁꯥ ꯍꯧꯔꯒꯦ ꯑꯃꯛ ꯀꯥꯟꯊꯣꯛꯑꯅꯤꯕ ꯑꯗꯨꯝ ꯇꯧꯔꯅꯤ ꯑꯗꯨꯝ ꯂꯣꯏꯔꯦ ꯑꯗꯨꯝ
ꯗꯨꯅꯦ
ꯑꯗꯨꯅ ꯐꯤ ꯑꯃ ꯐꯪꯕꯗ ꯆꯍꯤ ꯑꯃ ꯆꯪꯉꯦꯕ
ꯅꯨꯡꯇꯤꯒꯤ ꯀꯥꯕ ꯑꯣꯏꯗꯤ ꯐꯗꯧꯅꯦ
ꯎꯝ ꯅꯨꯡꯇꯤ ꯀꯥꯕ ꯍꯥꯏꯁꯦ ꯉꯝꯗꯦꯗ
ꯉꯝꯗꯦ ꯉꯝꯗꯦ ꯀꯗꯥꯏ ꯉꯝꯗꯣꯏꯅꯣ
ꯎꯝ ꯃꯥꯅꯤ ꯑꯩꯅ ꯀꯥꯕ ꯉꯝꯗꯣꯏꯁꯦ ꯀꯣꯟꯗ ꯐꯖꯅ ꯀꯩꯅꯣꯗꯒꯤ ꯍꯧꯔꯅꯤ ꯗꯤꯁꯦꯝꯕꯔ ꯊꯥ ꯗꯤꯁꯦꯝꯕꯔ ꯖꯅꯋꯥꯔꯤ ꯊꯥ ꯑꯅꯤꯁꯤꯗꯤ ꯐꯖꯅ ꯐꯝꯅꯤ ꯀꯣꯟꯗ ꯍꯥꯏꯗꯤ ꯑꯗꯨ ꯃꯇꯝꯗꯨꯗ ꯑꯩ ꯌꯦ ꯑꯗꯨ ꯃꯇꯝꯗꯨꯗ ꯑꯩꯒꯤ ꯄꯩꯁꯥ ꯂꯥꯞꯐꯝ ꯑꯝꯇ ꯂꯩꯔꯔꯣꯏꯕ ꯈꯪꯉꯕ꯭ꯔꯥ
ꯀꯩ ꯇꯨꯏꯁꯟ ꯂꯣꯏꯁꯟꯕ ꯃꯇꯝꯂꯥ
ꯁꯜꯂꯅꯤꯅ ꯍꯥꯏꯗꯤ ꯀꯩꯅꯣꯗꯤ ꯑꯗꯨꯝ ꯉꯍꯥꯛ ꯑꯗꯨꯝ ꯊꯥ ꯃꯈꯥꯏ ꯑꯃ ꯊꯥ ꯑꯃꯗꯤ ꯑꯗꯨꯝ ꯂꯦꯞꯁꯦ ꯑꯗꯨꯝ ꯍꯥꯏꯔꯛꯑꯅꯤꯕ ꯖꯥꯝ ꯂꯣꯏ ꯂꯣꯏꯅꯔꯝꯕꯅꯤꯅ
ꯎꯝ
ꯑꯗꯨꯅ ꯑꯗꯨ ꯃꯇꯝꯗꯨꯗ ꯑꯩ ꯒꯦꯞ ꯂꯅ ꯁꯝꯅ ꯐꯦꯕꯋꯥꯔꯤꯗꯩꯗꯤ ꯑꯃꯨ ꯄꯩꯁꯥ ꯑꯃꯨꯛ ꯂꯥꯛꯄ ꯍꯧꯅꯔꯅꯤꯕ ꯑꯗꯨꯝ ꯀꯥꯟꯗ ꯍꯥꯏꯗꯤ ꯃꯔꯨꯞ ꯊꯥꯔꯨꯞꯇꯤ ꯃꯌꯥꯝ ꯌꯥꯎꯔꯤ ꯑꯥ
ꯊꯥ ꯑꯃ ꯆꯨꯞꯅ ꯁꯨꯇꯤ ꯊꯥꯕ꯭ꯔꯥ ꯃꯣꯏꯖꯦ
ꯃꯣꯏ ꯑꯗꯨꯝ ꯊꯥꯖꯦ ꯍꯥꯏꯕ ꯀꯥꯡꯕꯨ ꯑꯗꯨꯝ ꯊꯥꯕ ꯌꯥꯎꯏ ꯊꯥ ꯃꯈꯥꯏ ꯑꯃ ꯊꯥꯕꯖꯨ ꯌꯥꯎꯋꯤ ꯑꯗꯨꯅ ꯑꯁ ꯀꯩꯅꯣ ꯁꯤꯗꯅ ꯍꯩꯅꯧ ꯑꯆꯧꯕ ꯑꯃ ꯆꯥꯔꯒ ꯂꯥꯚꯑꯦ ꯑꯧ ꯃꯣꯢ ꯄꯦꯔꯦꯟꯁꯀꯤ ꯃꯈꯥ ꯄꯣꯜꯂꯦ ꯅꯪ ꯍꯩꯅꯧꯗꯣ ꯍꯥꯎꯔꯝꯗꯧ ꯃꯥꯜꯂꯤꯉꯣ ꯈꯤꯇꯪ ꯆꯤꯛꯀꯦ
ꯀꯔꯤ
ꯑꯩꯈꯣꯏ ꯑꯉꯥꯡꯅ ꯍꯩꯅꯧ ꯑꯃ ꯆꯥꯥꯔ ꯂꯥꯛꯄ ꯍꯥꯡꯗꯧ ꯃꯥꯜꯂꯦ ꯍꯪꯒꯄꯥꯟ ꯑꯣꯏꯔꯒ ꯅꯣꯏ ꯃꯥꯥꯅ ꯂꯩꯔꯛꯢꯔꯣ
ꯆꯥꯊꯣꯛꯎꯣ
ꯎꯝ ꯎꯝ ꯁꯤꯗꯤ ꯊꯥꯕꯤ ꯍꯩꯅꯧꯅꯦ
ꯊꯥꯕꯤ ꯍꯩꯅꯧ
ꯎꯝ ꯍꯩꯅꯧ ꯑꯆꯧꯕ ꯑꯁꯥꯡꯕꯤꯗꯣ ꯎꯝ
ꯑꯗꯨꯗꯤ ꯑꯂꯩꯕ ꯑꯣꯏꯔꯝꯅꯤ ꯁ꯭ꯋꯥꯏꯗ ꯊꯥꯅꯕꯗꯤ ꯀꯩꯁꯨ ꯑꯣꯏꯗꯝꯅꯤ
ꯑꯩꯈꯣꯏꯒꯤ ꯄꯥꯜꯂꯦ ꯑꯩꯈꯣꯏꯒꯤ ꯍꯥꯎꯋꯦ ꯑ ꯁꯪꯉꯤꯉꯥꯏꯗꯗꯤ ꯈꯨꯠꯁꯤꯟꯅ ꯃꯨꯜꯂꯗꯤ ꯍꯥꯎꯋꯦ
ꯎꯝ ꯈꯪꯗꯦ ꯊꯥꯕꯤ ꯏꯟꯇꯔꯅ ꯊꯥꯕꯤ ꯍꯥꯏ ꯍꯩꯅꯧꯖꯤꯖꯨ ꯃꯈꯟ ꯃꯈꯟꯅꯤꯀꯣ ꯂꯩꯔꯤꯖꯦ
ꯃꯈꯟ ꯃꯈꯟꯅꯤ ꯂꯩꯔꯤꯁꯦ
ꯃꯔꯤ ꯄꯥꯟꯕꯤ ꯉꯛꯇ ꯌꯥꯟꯕꯤꯗꯨꯅꯦ ꯗꯦꯁꯀꯤ ꯍꯩꯅꯧ ꯀꯥꯏꯅ ꯂꯩꯔꯤ ꯄꯣꯠꯅꯤ
ꯃꯥꯅꯦ ꯎꯝ
ꯗꯦꯁꯁꯀꯤ ꯍꯩꯩꯅꯧ ꯀꯥꯢꯅ ꯇꯧꯗꯅ ꯑꯗꯩ ꯑꯩꯈꯣꯏ ꯁ꯭ꯋꯥꯏ ꯄꯥꯃꯤꯅ ꯍꯩꯅꯧ ꯑꯗꯨꯝ ꯃꯨꯜꯂꯖꯨ ꯁꯤꯜꯂꯞ ꯁꯤꯠꯂꯞ ꯇꯧꯕꯤꯗꯣ ꯑꯗꯨꯗꯨꯅ ꯑꯩꯈꯣꯏ ꯁ꯭ꯋꯥꯏꯒꯤ ꯍꯩꯅꯧ ꯑꯁꯦꯡꯕꯅꯦꯕ
ꯎꯝ
ꯑꯇꯩꯗꯤ ꯍꯥꯏꯩ ꯍꯥꯢꯔ ꯑꯊꯨꯝꯕꯤ ꯃꯌꯥꯝꯁꯤꯅ ꯑꯃꯨꯛ
ꯀꯌꯥꯅꯣ ꯄꯥꯜꯂꯤꯖꯦ
ꯑꯣꯈꯩꯁꯨ ꯀꯥꯂꯕ ꯃꯌꯥꯝꯌꯥꯝ ꯊ ꯃꯥꯥꯟꯗ ꯅꯗ
ꯃꯅꯤꯡ ꯄꯥꯠꯇ ꯍꯧꯔꯤꯕ ꯍꯩꯅꯧ ꯑꯅꯤꯗꯨꯁꯨ ꯃꯥꯟꯅꯗ꯭ꯔꯦ
ꯑꯧ ꯃꯅꯗꯦ
ꯑꯩꯈꯣꯏ ꯁꯤꯗ ꯌꯨꯝꯗꯁꯨ ꯍꯩꯅꯧ ꯃꯈꯜ ꯑꯃ ꯑꯅꯤ ꯑꯍꯨꯝ ꯃꯔꯤ ꯃꯉꯥ ꯇꯔꯨꯛ ꯍꯧꯔꯦ
ꯎꯝ ꯑꯗꯨꯁꯨ ꯃꯥꯟꯅꯗꯦ
ꯑꯗꯨꯁꯨ ꯑꯝꯇ ꯃꯥꯟꯅꯗꯦ ꯀꯃꯥꯏ ꯀꯃꯥꯏꯅꯕꯨ ꯇꯧꯔꯤꯅꯣ ꯈꯪꯗꯦ
ꯈꯪꯗꯦ ꯑꯗꯨꯅ ꯃꯥꯟꯅꯗꯦ ꯑꯗꯨ ꯊꯑꯣꯏꯩꯅ ꯈꯪꯗꯦꯗ ꯀꯃꯥꯏꯅ ꯇꯧꯔꯣ ꯍꯧꯔꯛꯏꯅꯣ ꯀꯗꯥꯥꯏꯏꯗ
ꯑ ꯆꯥꯕꯗꯤ ꯑꯃ ꯈꯤꯇꯪꯗꯩ ꯆꯥꯔꯒ ꯍꯣꯏ ꯃꯤꯗꯩꯕꯨꯗꯤ ꯄꯨꯔꯛ ꯆꯥꯔꯒ ꯂꯪꯊꯣꯛꯄꯗꯩ ꯍꯧꯔꯛꯄꯁꯨ ꯌꯥꯎꯋꯤꯀꯣ
ꯌꯥꯎꯕꯨꯗꯤ ꯌꯥꯎꯋꯦ
ꯑꯗꯨꯒꯨꯝꯕꯗꯩ ꯑꯣꯏꯕ ꯖꯥꯠꯅꯦ
ꯎꯝ
ꯑꯩꯖꯨ ꯀꯣꯛꯁꯨ ꯇꯨꯝꯅꯤꯡꯕꯅꯤ ꯉꯁꯤꯖꯦ
ꯑꯩ ꯇꯨꯝꯊꯣꯛꯈ꯭ꯔꯦ ꯍꯧꯖꯤꯛꯄꯧ ꯆꯣꯠꯂꯤ ꯆꯣꯠꯂꯤ ꯇꯧꯔꯤ
ꯍꯣꯔꯦꯟ ꯉꯥꯏꯍꯥꯛ ꯂꯩꯔꯒ ꯑꯣꯏꯅꯩꯅ ꯇꯨꯝꯃꯒꯦ ꯅꯨꯡꯗꯤꯟ ꯅꯨꯡꯗꯥꯡ ꯋꯥꯏꯔꯝꯗ ꯑꯣꯏꯅ ꯇꯨꯝꯕꯅ ꯐꯔꯅꯤ
ꯎꯝ ꯈꯪꯉꯝꯒꯗ꯭ꯔꯥ
ꯉꯝꯅꯤꯗ ꯃꯩ ꯂꯥꯛꯑꯗꯤ ꯀꯪꯉꯅꯤ ꯗ꯭ꯔꯥꯏꯌꯔ ꯂꯩ ꯌꯥꯅꯤ
ꯄꯨꯡꯁꯦ ꯑꯃ ꯑꯃ ꯇꯥ ꯂꯩ
ꯑꯧ ꯄꯨꯡꯟꯇꯥ ꯂꯣꯏꯅ ꯈꯪꯍꯧꯗꯦ ꯅꯣꯏꯅꯦ ꯁꯟꯗꯦꯁꯦ ꯑꯗꯨꯝ ꯂꯣꯏꯔꯦ ꯍꯥꯏꯁꯤꯁꯤ
ꯁꯨꯃꯥꯏꯅ ꯇꯧꯗꯅ ꯑꯗꯨꯅꯦ ꯁꯨꯃꯥꯏꯅ ꯇꯧꯗꯅ ꯁꯟꯗꯦ ꯗꯨꯝ ꯂꯣꯏꯔꯦ
ꯍꯌꯦꯡꯒꯤ ꯄꯨꯡ ꯇꯔꯦꯠ ꯀꯨꯏꯔꯛꯇ꯭ꯔꯦ
ꯀꯨꯏꯗ꯭ꯔꯦ ꯄꯨꯡ ꯀꯌꯥꯗ ꯉꯥꯏꯔꯦ ꯑ ꯄꯨꯡ ꯇꯔꯦꯠ ꯑꯥꯎꯛꯇꯧꯕ
ꯌꯥꯝꯗ꯭ꯔꯦ ꯌꯥꯝꯗ꯭ꯔꯦ
ꯑꯩꯗꯤ ꯄꯨꯡ ꯃꯔꯤ ꯃꯈꯥꯏꯗꯒꯤ ꯍꯧꯒꯠꯇꯣꯔꯤꯕꯅꯤꯅ
ꯎꯝ ꯎꯝ ꯑꯗꯣ ꯍꯥꯏꯗꯤ ꯍꯥꯏꯗꯤ ꯍꯌꯦꯅꯤ ꯈꯤꯇꯪ ꯉꯜꯟꯅꯅꯤ ꯆꯠꯁꯤꯀꯣ ꯑꯗꯨꯝ ꯉꯟꯅꯕ ꯇꯧꯁꯦꯕ ꯑꯗꯨꯝ ꯐꯥ ꯅꯨꯡ ꯊꯝꯅ ꯍꯥꯖꯤꯟ ꯇꯧꯗꯣꯏꯅꯤꯅꯦ ꯀ꯭ꯂꯥꯁꯇꯣ
ꯑꯗꯣ ꯑꯩꯈꯣꯏꯅ ꯊꯥꯡ ꯗꯣꯏꯔꯣ
ꯑꯗꯨ ꯌꯦꯡꯉꯁꯦꯕ ꯃꯤꯗꯣ ꯀꯅꯥꯝ ꯂꯩꯇꯕꯅꯤꯅ ꯁꯦꯝꯗꯣꯛ ꯁꯤꯖꯤꯟꯗ ꯇꯧꯅꯕ
ꯉꯁꯤ ꯊꯥꯡ ꯌꯥꯏ ꯄꯣꯠꯅꯦ ꯃꯣꯏ ꯑꯣꯖꯥꯉꯩ ꯇꯧꯔꯕ
ꯀꯅꯥ ꯂꯩꯒ ꯀꯅꯥꯝ ꯂꯩꯇꯦ ꯀꯩꯅꯣ ꯕꯣꯔꯗꯤꯡ ꯕꯣꯔꯗꯤꯡ ꯑꯉꯥꯡ ꯃꯌꯥꯝ ꯂꯩꯕ ꯑꯣꯏꯔꯗꯤ ꯌꯥꯔꯣꯏꯕꯕꯦꯝꯃ ꯃꯌꯨꯝꯗ ꯑꯗꯨꯝ ꯂꯩꯕꯅꯦ ꯑꯣꯖꯥ ꯅꯨꯄꯥꯗ ꯃꯉꯣꯟꯗ ꯍꯥꯏꯕ ꯋꯥ ꯑꯝꯇ ꯑꯣꯏꯗꯕ
ꯑꯩꯅ ꯈꯟꯕꯗꯅꯦ ꯑꯩꯗꯤ ꯀ꯭ꯂꯥꯁ ꯋꯥꯟꯗ ꯑꯣꯏꯅ ꯊꯥꯡꯗꯣꯛꯅꯤꯡꯉꯦꯕ ꯃꯤ ꯌꯥꯝꯗꯕꯗꯣ
ꯑꯁ ꯃꯤ ꯌꯥꯝꯗꯕꯁꯨ ꯈꯪꯉꯤ ꯑꯗꯣ ꯈꯪꯗꯦ
ꯍꯣꯏ ꯀꯥꯟꯕꯨꯗꯤ ꯀꯥꯜꯂꯦ ꯑꯗꯨ ꯑꯣꯏ ꯇꯥꯔꯁꯨ ꯀ꯭ꯂꯥꯁ ꯋꯥꯟꯗꯣ ꯊꯥꯡꯗꯣꯛ ꯇꯥꯔꯗꯤ ꯃꯣꯏ ꯃꯉꯥꯇꯪꯅꯤꯅ ꯂꯥꯏꯗ꯭ꯔꯥ
ꯥꯏ ꯑꯗꯨꯕꯨꯗꯤ ꯑꯗꯨ ꯍꯌꯦꯡ ꯈꯟꯅꯔꯒ ꯇꯧꯔꯁꯦꯕ ꯑꯗꯨꯅ ꯈꯤꯇꯪ ꯉꯟꯅ ꯆꯠꯁꯦꯕ
ꯑꯃꯗꯨꯗꯤ ꯁꯥꯇ꯭ꯔꯗꯣ ꯃꯌꯥꯝ ꯌꯥꯝꯕꯅꯤꯅ ꯃꯣꯏꯒꯤ ꯕꯦꯟꯁꯁꯤꯡꯗꯣ ꯀꯃꯥꯏꯅ ꯊꯥꯡꯉꯨꯗꯣꯏꯅꯣ
ꯎꯝ
ꯑꯩꯌꯥꯝꯗꯕꯗꯣ ꯑꯩꯅ ꯊꯥꯡꯗꯣꯛꯅꯤꯡꯉꯦ ꯍꯥꯏꯕ ꯑꯩꯅ
ꯎꯝ ꯑꯌꯥꯝꯕ ꯊꯥꯡꯗꯣꯛꯈꯤꯕꯅꯗꯤ ꯐꯗꯦꯕ ꯂꯥꯡꯕꯩ ꯆꯥꯡꯗꯤ ꯍꯟꯗꯣꯏꯕ ꯑꯌꯥꯝꯕ ꯊꯥꯗꯣꯛꯄꯤꯗꯣꯏꯗꯅ ꯑꯃꯨꯛ
ꯍꯣꯏ ꯑꯗꯨꯕꯨꯗꯤ
ꯂꯥꯡꯉꯣꯏꯗ ꯃꯣꯏ ꯄꯨꯊꯣꯛꯈꯤꯕꯅ ꯃꯣꯏꯅꯦꯕ ꯌꯥꯝ ꯂꯥꯡꯉꯤꯖꯦ ꯈꯪꯉꯕ꯭ꯔꯥ ꯃꯣꯏ ꯀꯥꯡꯕꯨꯖꯤꯅꯦꯕ
ꯃꯥꯅꯦ ꯑꯃꯔꯣꯝꯗ ꯃꯣꯏ ꯊꯥꯡꯗꯣꯛꯄꯅ ꯐꯩ ꯑꯁꯦꯡꯕꯩꯖꯨ
ꯃꯥꯅꯦ ꯃꯣꯏꯅ ꯄꯦꯕꯦ ꯄꯦꯕꯦ ꯇꯧꯔꯒ ꯀꯝꯄ꯭ꯂꯦꯟ ꯇꯧꯗꯣꯏꯒ ꯇꯧꯔ ꯑꯃ ꯇꯧꯔꯒ ꯇꯧꯗꯣꯏꯖꯦ
ꯎꯝ ꯑꯩꯅꯖꯨ ꯆꯪꯉꯣꯏꯗꯕꯅꯤꯅ ꯑꯗꯨ ꯑꯣꯏꯅ ꯊꯥꯡꯗꯣꯛꯈ꯭ꯔꯁꯤꯔꯥ ꯈꯪꯗꯦ
ꯑꯗꯨꯅꯦ ꯑꯗꯨꯅꯁꯨ ꯐꯗꯣꯏꯕ ꯑꯗꯨ ꯍꯥꯡꯗꯣꯛꯄꯅ ꯊꯝꯗꯅ ꯃꯤꯕꯨꯗꯤ ꯌꯥꯝ ꯐꯥꯟꯗ꯭ꯔꯣ ꯑꯗꯩꯗꯤ
ꯃꯣꯏ ꯑꯁꯣ ꯅꯥꯀꯟꯗ ꯑꯝꯇ ꯂꯩꯇꯕ꯭ꯔꯕ ꯐꯝꯕꯝ
ꯐꯝꯕꯝꯗꯣ ꯂꯩꯕꯨꯗꯤ ꯂꯩꯌꯦꯕ ꯑꯗꯣꯏꯖꯄ ꯑꯉꯥꯡꯒꯤꯗꯣ ꯃꯣꯏꯗ ꯕꯦꯟꯁꯇꯨ ꯋꯥꯡꯕꯅꯦꯅ ꯅꯨꯡꯉꯥꯏ ꯌꯥꯝ ꯐꯝꯕ ꯋꯥꯏꯦꯕ ꯃꯣꯏꯗꯣ
ꯑꯗꯨꯅ ꯃꯣꯏꯗꯤ ꯃꯣꯏꯒꯤ ꯑꯅꯤ ꯑꯃꯆꯞ ꯆꯥꯖꯕꯤꯗꯣ ꯑꯗꯨꯅ ꯐꯕꯅ
ꯎꯝ ꯑꯗꯨꯗꯤ ꯑꯗꯨ ꯊꯥꯡꯉꯗꯤ ꯈꯔꯗꯤ ꯐꯥꯔꯁ ꯄ꯭ꯔꯗꯛꯇꯨꯃꯗꯤ ꯇꯣꯛ ꯑꯩꯈꯣꯏ ꯐꯤꯕꯝꯅꯤꯅꯦ
ꯎꯝ ꯊꯣꯛꯑꯣꯍꯣꯏ ꯑꯗꯣ ꯈꯪ ꯉꯥꯏꯍꯥꯛ ꯂꯩꯔꯒ ꯑꯉꯥꯡ ꯁ꯭ꯀꯨꯜ ꯅꯨꯄꯥ ꯃꯆꯥ ꯃꯌꯥꯝ ꯂꯥꯛꯑꯅꯤ ꯑꯗꯨꯒ ꯇꯧꯔꯒ ꯊꯥꯡꯗꯣꯛꯍꯟꯗꯣꯏꯅꯤ ꯀꯩꯅꯣ
ꯎꯝ ꯑꯣ ꯀ꯭ꯂꯥꯁ ꯅꯥꯏꯟ ꯇꯦꯟꯒꯤ ꯑꯉꯥꯡꯗꯣ ꯑꯩꯅ
ꯑꯧ ꯑꯧ ꯂꯥꯛꯑꯅꯤ ꯑꯗꯨ ꯃꯌꯥꯝꯗꯣ
ꯍꯣꯏ ꯑꯗꯨꯃꯥꯏꯅ ꯇꯧꯔꯁꯦ ꯍꯥꯏꯗꯤ ꯁꯥꯔꯗꯥ ꯍꯥꯏꯔꯀꯥꯟꯗ ꯑꯩꯈꯣꯏ ꯑꯗꯨꯝ ꯇꯧꯔꯒꯦ ꯊꯥꯡꯗꯣꯛꯑꯒꯦ ꯍꯥꯏꯔ ꯀꯥꯟꯗ ꯊꯥꯡꯗꯣꯛꯑꯁꯦ
ꯑꯥꯎ ꯑꯗꯨꯅ ꯐꯅꯤꯕ
ꯑꯗꯣ ꯃꯥ ꯑꯗꯨꯝ ꯋꯥꯗꯣ ꯂꯣꯜꯂꯛꯀꯅꯦꯕ ꯈꯪꯕ꯭ꯔ ꯊꯥꯡꯗꯣꯛꯅꯤꯡꯗꯕꯒꯤ ꯃꯑꯣꯡ ꯅꯪꯍꯥꯟꯁꯨ ꯃꯤ ꯌꯥꯝꯗꯦꯅ ꯍꯥꯏꯔꯛꯏꯗꯨꯅꯤ ꯌꯦꯡꯉꯣ
ꯑꯥ ꯑꯗꯨꯅꯦ ꯃꯤ ꯌꯥꯝꯗꯕꯩ ꯇꯧꯕꯅꯦꯅ ꯇꯧꯋꯤꯗꯣ
ꯑꯗꯨꯅꯦ ꯍꯥꯏꯖꯦ ꯍꯥꯏꯗꯤ ꯀ꯭ꯂꯥꯁ ꯑꯍꯨꯝꯕꯨ ꯔꯨꯝ ꯑꯃꯇꯪꯗ ꯐꯝꯕ ꯍꯥꯏ ꯑꯗꯨꯗꯤ ꯑꯩ
ꯑꯗꯨꯅꯦ
ꯑꯥ
ꯅ ꯈꯟꯅꯔꯁꯤ ꯇꯥ ꯇꯨꯁ ꯊꯥꯡꯗꯣꯛꯁꯤꯔ ꯋꯥꯟꯁ ꯊꯥꯡꯗꯣꯛꯁꯤꯔꯥ ꯌꯥꯝꯗꯕ ꯁꯥꯡꯗꯣꯛꯁꯤꯔꯥ ꯑꯌꯥꯝꯕ ꯁꯥꯡꯗꯣꯛꯁꯤꯔꯥ ꯍꯥꯏꯅꯕꯗꯣ
ꯎꯝ ꯇꯨ ꯊꯥꯡꯗꯣꯛꯄꯅꯕꯨꯗꯤ ꯐꯔ ꯅꯨꯃꯤꯠꯇꯨꯃ ꯈꯔ ꯋꯥꯔꯁꯨꯀꯣ
ꯑꯥ
ꯇꯨꯗꯣ ꯊꯥꯡꯗꯣꯛꯅꯕ ꯇꯧꯔꯁꯦ ꯑꯗꯨꯅ ꯐꯔꯅꯤ
ꯑꯗꯨꯃꯥꯏꯅ ꯇꯧꯔ ꯍꯌꯦꯡ ꯈꯤꯇꯪ ꯉꯟ ꯆꯠꯇꯔꯗꯤ ꯌꯥꯔꯣꯏꯕ ꯑꯗꯣ
ꯍꯣꯏ ꯆꯠꯂꯁꯦ ꯈꯔ ꯉꯟꯅ
ꯅꯪꯗꯣ ꯏꯔꯨꯖꯕꯒꯗꯣ ꯍꯌꯦꯡ ꯍꯜꯂꯛꯑꯒ ꯏꯖꯔꯣ ꯍꯌꯦꯡꯗꯤ
ꯂꯖꯔꯒꯦ
ꯆꯥꯕꯗꯪ ꯕꯨꯗꯨ ꯕꯨꯗꯨ ꯆꯥꯔꯒ ꯂꯥꯛꯑꯣ
ꯎꯝ
ꯑꯩꯕꯨꯗꯤ ꯏꯅꯪꯗ ꯅꯪꯅꯤꯕ ꯅꯪꯒꯤ ꯋꯥꯅꯤ
ꯍꯣꯏ ꯇꯔꯦꯠ ꯇꯥꯗ꯭ꯔꯤꯀꯥꯟꯗ ꯆꯠꯂꯁꯦ
ꯎꯝ
ꯑꯗꯨꯒ ꯇꯧꯔꯨꯅꯕ
ꯇꯤꯕꯤ ꯇꯤꯕꯤꯖꯦꯛ ꯌꯥꯗ꯭ꯔꯦꯌꯦ ꯆꯥꯛꯊꯣꯛꯈ꯭ꯔꯦ ꯅꯣꯏꯆꯦꯅ ꯍꯧꯖꯤꯛ ꯌꯦꯡꯕꯗ ꯁꯦꯝꯃꯒ ꯌꯦꯡꯉꯣ
ꯇꯤꯚꯤ ꯆꯥꯛꯈ꯭ꯔꯦ ꯍꯥꯏꯔꯣ
ꯆꯥꯛꯇꯦ ꯁꯥꯔꯕ
ꯎꯝ
ꯑꯗꯨꯒꯤ
ꯆꯝꯄꯔꯥꯁꯦ ꯍꯟꯗꯛ ꯈꯔꯕꯨꯗꯤ ꯂꯤꯛꯑꯦ ꯑꯩꯈꯣꯏꯒꯤꯁꯦ ꯄꯥꯟꯕꯁꯦ
ꯉꯍꯥꯟꯃꯨꯛ ꯆꯝꯄꯔꯥ ꯃꯍꯤ ꯇꯧꯔꯒ ꯄꯥꯅꯤꯄꯨꯔꯤ ꯆꯥꯒꯤꯕꯗꯣ ꯍꯥꯎꯗꯤ ꯍꯥꯎꯕꯅꯤ
ꯎꯝ ꯃꯪꯒꯦ ꯃꯤ ꯇꯥꯔꯗꯤ ꯑꯃꯨꯛ ꯍꯦꯟꯅ ꯍꯥꯎ ꯑꯗꯧꯅꯦ ꯃꯪꯒꯦ ꯑꯣꯏꯅ ꯂꯩꯔ ꯆꯥꯁꯦ ꯃꯊꯪ ꯆꯥꯔꯗꯤ
ꯑꯁꯤ ꯁꯦꯝꯃꯨꯆꯣ
ꯃꯪꯒꯦ ꯑꯣꯏꯅ ꯇꯧꯔꯒ ꯆꯥꯁꯤ ꯃꯊꯪꯗꯗꯤ
ꯃꯪꯒꯤ ꯃꯇꯝ ꯅꯠꯇ꯭ꯔꯦ ꯍꯧꯖꯤꯛ ꯃꯪꯒꯤ ꯄꯥꯜꯂꯝꯃꯔꯣꯏ
ꯍꯣꯏ ꯑꯗꯣ ꯑꯗꯨꯝ ꯌꯣꯟꯗꯤ ꯌꯣꯜꯂꯦ
ꯑꯗꯨꯅ ꯑꯃꯨꯛ ꯀꯩꯅꯣ ꯇꯧꯕꯤꯗꯨꯅꯤꯅ ꯃꯣꯏꯅ ꯅꯝꯃ ꯊꯝꯕꯤ ꯀꯥꯡꯕꯨꯗꯨꯅꯤꯗꯅ
ꯑꯗꯨꯅꯦ ꯑꯅꯝꯕꯤꯗꯣ ꯑꯗꯨꯝ ꯆꯥꯕ ꯌꯥꯏꯅ
ꯌꯥꯏ
ꯊꯑꯣꯏꯅ ꯂꯩꯔꯀꯥꯟꯗ ꯑꯣꯏꯅ ꯆꯥꯔꯁꯦꯕ ꯐꯖꯅ ꯁꯦꯝꯃꯒ ꯍꯥꯞꯄꯤ ꯈꯣꯠꯄꯤꯗꯣ ꯐꯖꯅ ꯃꯆꯜ ꯁꯨꯅ ꯍꯥꯞꯄꯗꯤ ꯍꯥꯎꯔꯦꯗꯅ
ꯎꯝ ꯉꯔꯥꯡꯒꯤ ꯑꯉꯥꯡ ꯆꯠꯈꯤꯕꯗꯣ ꯃꯣꯏ ꯃꯄꯥꯅ ꯍꯥꯏꯔꯝꯃꯤꯌꯦ ꯁꯨꯝ ꯑ ꯎꯝ ꯎꯝ ꯀꯝꯄ꯭ꯂꯦꯟ ꯇꯧꯕ ꯈꯣꯠꯄ ꯁꯨꯝ ꯋꯥꯔꯤ ꯁꯥꯟꯅꯕꯗꯣ ꯃꯣꯏ ꯁꯥꯟꯅ ꯃꯥꯜꯂꯦꯕ ꯑꯩꯈꯣꯏ ꯂꯩꯇ꯭ꯔꯤꯉꯩꯗ ꯑꯗꯩꯗꯤꯗ ꯁ꯭ꯀꯨꯜ ꯑꯆꯧ ꯑꯆꯧꯕ ꯂꯩ ꯃꯌꯥꯝꯁꯦ ꯀꯅꯥꯅ ꯁꯥꯇ꯭ꯔ ꯀꯨꯟ ꯀꯨꯟ ꯁꯥꯟꯅꯕꯗꯣ ꯂꯣꯏ ꯌꯦꯡꯉꯝꯄꯣꯠꯇꯦ ꯈꯔ ꯌꯦꯡ ꯈꯔ ꯌꯦꯡ ꯇꯧꯏ ꯉꯥꯛꯇꯅꯤ ꯁꯤꯗꯅꯕꯨꯗꯤ ꯐꯔꯤꯅꯦ ꯑꯉꯥꯡꯁꯨ ꯌꯥꯝꯗꯕ ꯁꯤꯗꯗꯤ ꯇꯨꯏꯁꯟ ꯇꯥꯛꯄꯒꯨꯝ ꯇꯥꯛꯇꯣꯏꯅꯦ ꯑꯗꯨꯖꯨ ꯁꯨꯃꯥꯏ ꯁꯨꯝ ꯍꯥꯏꯌꯦ ꯑꯗꯨꯅꯦ ꯄꯦꯔꯦꯟꯁ ꯒ꯭ꯌꯥꯟ ꯇꯥꯕꯗꯤ ꯑꯗꯨꯝ ꯇꯥꯏꯌꯦꯕ ꯇꯥꯗꯕꯁꯤꯅꯦꯕ ꯌꯥꯝ ꯋꯥꯔꯤꯁꯦ ꯈꯪꯉꯕ꯭ꯔꯥ
ꯑꯣ
ꯑꯗꯨꯃꯥꯏꯅꯒ ꯐꯖꯅꯒ ꯍꯥꯏꯔꯝꯃꯤ
ꯑꯗꯨꯅꯦ ꯍꯥꯏꯁꯦ ꯑꯗꯨ ꯒ꯭ꯌꯥꯟ ꯇꯥꯏꯗꯣ ꯐꯔꯕꯅꯦ
ꯗꯨꯅꯦ ꯂꯥꯏꯔꯤꯛ ꯂꯥꯏꯁꯨ ꯃꯉꯥꯜ ꯈ ꯎꯕ ꯑꯣꯖꯥ ꯑꯣꯏꯖꯔꯝꯕꯅꯤꯅ ꯍꯥꯟꯅ ꯑꯗꯨꯝ ꯈꯪꯅ ꯍꯥꯏꯖꯔꯛꯏꯗꯣ ꯑꯇꯩ ꯖꯤꯡ ꯈꯔ ꯂꯩꯑꯦꯕ ꯑꯥ ꯃꯥ ꯍꯥꯟꯅꯗ ꯄꯣꯠꯁ ꯄꯨꯔꯝꯃꯦꯌꯦ ꯑꯗꯨꯒ ꯃꯥꯏ ꯊꯕꯛ ꯈꯟꯗꯦ ꯇꯣꯛꯈ꯭ꯔꯤꯅꯦ ꯍꯥꯏꯌꯦꯕ
ꯎꯝ ꯍꯥꯏꯗꯤ ꯁꯤꯗ ꯇꯥꯛꯄ ꯍꯥꯏꯔꯤꯖꯦ ꯑꯗꯨꯝ ꯃꯆꯥ ꯑꯣꯏꯔꯤꯀꯥꯟꯗꯗꯤ ꯁ꯭ꯋꯥꯏꯗ ꯑꯗꯨꯝ ꯇꯝꯍꯟꯕ ꯀꯩꯁꯨ ꯀꯥꯏꯗꯦꯕ ꯆꯥꯎꯔꯛꯑꯀꯥꯟꯗ ꯃꯁꯥꯅ ꯄꯥꯖꯕ ꯉꯝꯃꯦ ꯍꯥꯏꯔ ꯀꯥꯟꯗꯨꯗ ꯑꯇꯣꯞꯄ ꯑꯍꯦꯟꯕꯇ ꯇꯝꯍꯜꯂꯁꯨꯀꯣ
ꯎꯝ ꯑꯗꯒꯤꯗꯤ ꯑꯃꯨꯛ ꯀꯩ ꯑ ꯀꯩ ꯈꯜꯂꯛꯀꯅꯤ ꯇꯤꯛ ꯊꯥꯔꯝꯗꯥꯏꯒꯤ ꯑꯃꯨꯛ ꯈꯜꯂꯛꯀꯅꯦꯕ
ꯎꯝ
ꯃꯦꯇꯤꯛ ꯊꯔꯝꯗꯥꯏꯗ ꯑꯃꯨꯛ ꯂꯣꯏ ꯆꯨꯡꯈꯠꯂꯛꯀꯅꯦꯕ ꯍꯪꯉꯕ ꯃꯤꯁꯤꯡꯁꯦ ꯑꯃꯨꯛ ꯍꯥꯏꯗꯤ ꯀꯩꯅꯣ ꯄꯥꯁ ꯇꯧꯕꯩ ꯃꯨꯛ ꯈꯟꯕꯩ
ꯑꯣ ꯍꯣꯏ ꯍꯣꯏ ꯉꯝꯃꯔꯣꯏꯗꯧꯕ ꯃꯑꯣꯡ ꯎ ꯇꯥꯔꯗꯤ
ꯑꯣ ꯎ ꯇꯥꯔꯗꯤ ꯇꯧꯔꯛꯀꯗꯣꯏꯅꯦ ꯃꯤꯁꯤꯡꯁꯦ ꯖꯥꯠ ꯖꯥꯠꯅꯦ
ꯃꯥꯈꯜ ꯃꯈꯜꯅꯤ ꯃꯈꯜ ꯃ
ꯃꯈꯟ ꯃꯈꯟ ꯃꯈꯟ ꯉꯥꯛꯇꯅꯤ ꯊꯦꯡꯅꯔꯛꯀꯗꯣꯏꯁꯦ ꯍꯧꯖꯤꯛ
ꯋꯦꯗ꯭ꯔꯖꯦ ꯌ